ꯍꯂꯣ
ꯍꯜꯂꯣ ꯇꯥꯕ꯭ꯔꯣ
ꯑꯣ ꯇꯥ ꯇꯥ ꯈꯪꯒꯦꯍꯦ ꯉꯁꯥꯏ ꯐꯔꯁ ꯑꯥ ꯍꯥꯏ
ꯀꯩꯗꯧꯔꯤꯒꯦ
ꯑꯥ
ꯇꯥꯔꯔꯕ ꯍꯧꯖꯤꯛꯇꯤ
ꯇꯥꯔꯦ ꯇꯥꯥꯏꯦ ꯇꯥꯔꯦ
ꯑꯣ
ꯁꯨꯝ ꯐꯝꯃꯤꯌꯦ ꯀꯩꯁꯨ ꯇꯧꯗꯦ ꯆꯥꯛ ꯆꯥꯗ꯭ꯔꯤ ꯇꯥꯅꯤꯡꯉ
ꯑꯦ ꯊꯦꯡꯉꯤꯅꯦ ꯀꯩꯒꯤꯔꯣ
ꯎ ꯑ ꯉꯁꯤꯗꯤ ꯁꯟꯗꯦꯁꯨ ꯑꯣꯏꯕꯅꯤꯅ ꯀꯔꯤꯝ ꯇꯧꯅꯤꯡꯉꯥꯏ ꯂꯩꯇꯕ ꯑꯗꯨꯒꯤ ꯇꯞꯅ ꯆꯥꯔꯒꯦ ꯇꯧꯕꯅꯤ
ꯑꯣ ꯇꯅ ꯆꯥꯔ ꯁꯨ ꯌꯥꯏꯗ ꯅꯣꯡ ꯆꯨꯗ꯭ꯔꯣ ꯅꯣꯏꯗ
ꯆꯨꯗꯦ ꯍꯧꯖꯤꯛꯇꯤ ꯅꯣꯡꯗꯤ ꯃꯪꯉꯦ ꯍꯧꯖꯤꯛꯄꯨ
ꯑꯣ ꯑꯩꯈꯣꯏ ꯔꯣꯝꯗꯗꯤ ꯆꯨꯔꯦ
ꯑꯣ
ꯅꯣꯏꯗꯗꯤ ꯂꯧ ꯎꯗ꯭ꯔꯣ
ꯑꯈꯣꯏ ꯂꯧ ꯇꯁꯄꯏ ꯑꯩꯣꯏ ꯈꯨꯅꯗꯤ ꯇꯧꯋꯦꯕꯀꯣ ꯑꯩꯗꯤ ꯍꯧꯖꯤꯛ ꯏꯝꯐꯥꯜꯗ ꯂꯩꯌꯦꯕ ꯑꯗꯨꯒꯤ
ꯎꯝ ꯎꯝ ꯑꯣꯀꯦ
ꯆꯥꯛ ꯆꯥꯔꯕꯣ
ꯑꯩꯈꯣꯏꯔꯣꯝꯗꯗꯤ ꯎ ꯅꯣꯡ ꯆꯨꯗꯕꯅꯤꯅꯀꯣ ꯂꯧꯎ ꯑꯗꯣ ꯂꯧꯕꯣꯛꯛꯇꯣ ꯏꯁꯤꯡ ꯑꯝꯇ ꯂꯩꯇꯕꯅꯤꯅ ꯂꯧ ꯊꯦꯡꯉꯦꯕ
ꯑꯩꯈꯣꯏꯗꯤ ꯂꯣꯏꯅ ꯂꯣꯏꯅꯔꯦ ꯍꯥꯏꯕꯗꯤ ꯇꯪꯈꯥꯏꯗꯤ ꯂꯣꯏꯔꯦ ꯑꯗꯨꯒ ꯇꯪꯈꯥꯏ ꯂꯣꯏꯗꯕꯁꯨ ꯌꯥꯎꯋꯦ ꯑꯗꯨꯝ
ꯑꯣ ꯑꯣ ꯑꯣ ꯅꯪꯗꯤ ꯀꯩꯗꯧꯔꯤꯒꯦ ꯍꯧꯖꯤꯛ
ꯑꯩ ꯂꯥꯏꯔꯤꯛ ꯇꯝꯃꯤ ꯀꯣꯂꯦꯖ ꯀꯥꯔꯤꯌꯦꯦ
ꯑꯣ ꯑꯣ ꯐꯩꯅꯦ ꯀꯟꯅ ꯍꯣꯠꯅꯒꯗꯕꯅꯤꯀꯣ
ꯍꯣꯏ ꯍ ꯅꯪꯗꯤ ꯈꯨꯟꯗ ꯂꯩꯕ꯭ꯔꯣ
ꯑꯥ ꯈꯨꯟꯗ ꯑꯗꯨꯝ ꯂꯩꯌꯦ ꯌꯨꯝ ꯁꯪꯉꯒ ꯂꯩꯌꯦ ꯊꯕꯛ ꯇꯧꯅꯤꯡꯉꯥꯏ ꯂꯩ ꯂꯩꯕꯅꯤꯅ ꯌꯨꯝꯗ ꯂꯩꯕꯅ ꯅꯨꯡꯉꯥꯏꯗꯀꯣ ꯆꯥꯅꯤꯡꯕ ꯃꯇꯝꯗ ꯆꯥꯕ ꯌꯥꯏ ꯇꯨꯝꯅꯤꯡꯕ ꯃꯇꯝꯗ ꯇꯨꯝꯕ ꯌꯥꯏ ꯎꯝ ꯏꯅꯤꯡ ꯇꯝꯅ ꯂꯩꯕ ꯐꯪꯉꯦꯕ ꯌꯨꯝꯗ
ꯍꯣꯏ
ꯎꯝ ꯌꯥꯝ ꯅꯨꯡꯉꯥꯏꯌꯦꯦ ꯉꯁꯤꯁꯨ ꯀꯣꯏꯕ ꯆꯠꯀꯦ ꯇꯧꯕꯅꯦꯕ ꯑꯗꯨ ꯅꯨꯃꯤꯠꯇꯣ ꯐꯠꯇꯦꯕ ꯅꯣꯡ ꯆꯨꯕꯒꯤꯀꯣ ꯆꯠꯊꯣꯛꯄꯗꯨ ꯈꯔ ꯅꯨꯡꯉꯥꯏꯇꯕ ꯅꯪꯗꯤ ꯈꯨꯟꯗ ꯂꯩꯇ꯭ꯔꯣ
ꯑꯩ ꯈꯨꯟꯗ ꯂꯩꯇꯦ ꯍꯧꯖꯤꯛ ꯏꯝꯐꯥꯜꯗ ꯂꯩꯌꯦ
ꯑꯣ ꯌꯥꯝ ꯐꯩꯅꯦ
ꯎꯝ
ꯐꯥꯎꯗ ꯂꯩꯕꯁꯨ ꯅꯨꯡꯉꯥꯏꯔꯤꯅꯤꯗ
ꯎꯝ ꯑꯗꯨꯝ ꯅꯨꯡꯉꯥꯏꯌꯦ ꯍꯣꯏ ꯑꯗꯨꯝ ꯅꯨꯡꯉꯥꯏ
ꯎꯝ ꯎꯝ
ꯂꯝꯕꯤꯁꯨ ꯆꯠꯄ ꯌꯥꯗꯕꯅꯤꯅ ꯑꯗꯨꯝ ꯁꯨꯇꯤ ꯂꯩꯔꯁꯨ ꯑꯁꯤꯗ ꯂꯩꯔ ꯑꯗꯨꯝ
ꯑꯣ ꯑꯣ ꯅꯨꯡꯉꯥꯏꯅꯦ ꯅꯣꯏ ꯃꯊꯟꯇ ꯑꯗꯨꯝ ꯚꯔꯥ ꯂꯩꯕ꯭ꯔꯣ
ꯃꯦ ꯍꯣꯁꯇꯦꯦꯜꯗ ꯂꯩꯑꯦ ꯍꯣꯁꯇꯦꯦꯜꯗ
ꯐꯣꯟ ꯄꯥꯏꯕ ꯌꯥꯕ꯭ꯔꯣ
ꯌꯥꯏꯗ ꯌꯥꯏ ꯌꯥꯏ ꯀꯟ ꯄꯥꯏ ꯌꯥꯏ
ꯑꯣ ꯑꯣ ꯑꯩꯒꯤ ꯈꯣꯟꯁꯦ ꯅꯪ ꯇꯥꯕꯗ ꯇꯞꯄ ꯃꯥꯜꯂꯦ
ꯑꯧ ꯍꯥꯏꯕꯗꯤ ꯒꯦꯞ ꯈꯔ ꯂꯩꯌꯦꯕ ꯑꯗꯨ ꯐꯖꯅꯗꯤ ꯊꯥꯏꯌꯦ
ꯑꯣ ꯑꯣ ꯑꯣꯅꯦ ꯈꯪꯈ꯭ꯔꯦ ꯑꯩꯉꯣꯟꯗꯅꯔ ꯅꯪꯉꯣꯟꯗꯅꯔ
ꯑꯩꯒꯤꯁꯨ ꯑꯣꯏꯔꯝꯃꯅꯤ ꯃꯔꯛ ꯃꯔꯛꯁꯤ ꯅꯦꯠꯇꯣ ꯆꯞꯄꯦꯕ ꯉꯁꯤ ꯍꯥꯟꯅꯗꯤ ꯇꯧꯗ꯭ꯔꯒ ꯉꯁꯤ
ꯑꯣ ꯑꯩꯅꯗꯤ ꯉꯥꯡꯊꯣꯛꯄꯗꯣ ꯀꯨꯏꯔꯦꯕꯀꯣ ꯑꯗꯨ ꯅꯪꯅ ꯈꯨꯝꯃꯛꯄꯗ ꯑꯗꯣ ꯃꯇꯝ ꯂꯧꯋꯦꯕ
ꯍꯣꯏ ꯍꯣꯏ ꯑꯗꯨꯃꯥꯏꯅ ꯇꯧꯋꯦ
ꯎꯝ
ꯑꯩꯁꯨ ꯑꯗꯨꯃꯥꯏꯅ ꯂꯪꯈꯤꯗꯣ ꯒꯦꯞ ꯎꯝ ꯑꯈꯖꯤꯠ ꯇꯥꯗ꯭ꯔꯤ ꯍꯧꯖꯤꯛ ꯍꯣꯔꯦꯟ ꯇꯥꯔꯛꯀꯗꯧ ꯃꯥꯜꯂꯦ ꯑꯩꯈꯣꯏꯁꯨ
ꯎꯝ ꯅꯨꯃꯤꯠ ꯑꯅꯤ ꯑꯍꯨꯝꯔꯥ ꯅꯣꯡ ꯐꯖꯅ ꯂꯩꯌꯦ ꯆꯨꯒꯅꯤ ꯍꯥꯏꯕꯅꯦ
ꯑꯣ ꯅꯣꯡ ꯍꯣꯏ ꯆꯨꯗꯕ ꯀꯨꯏꯔꯅꯦ ꯉꯔꯥꯡ ꯗꯥꯥꯡ ꯈꯔꯗꯤ ꯆꯨꯑꯦꯀꯣ ꯑꯗꯨ ꯐꯖꯅ ꯆꯨꯗꯦꯕ
ꯎꯝ ꯎꯝ ꯅꯣꯏ ꯀꯔꯤꯒꯤꯔꯤ ꯏꯟꯁꯥꯡ ꯆꯥꯔꯒꯦ ꯅꯣꯏꯕꯨꯣ ꯍꯣꯁꯇꯦꯜꯗ ꯂꯩꯕꯗꯣ ꯏꯟꯁꯥꯡ ꯍꯥꯎꯕ ꯕ꯭ꯔꯣ
ꯑꯣ ꯑꯣ ꯌꯥꯝ ꯍꯥꯎꯕꯗꯤ ꯅꯠꯇꯦ ꯑꯗꯣ ꯑꯗꯨꯝ ꯆꯥꯕ ꯌꯥꯏ ꯑꯂꯨ ꯗꯥꯜ ꯑꯗꯒꯤ ꯌꯦꯟꯒꯨꯝꯕꯁꯨ ꯄꯤꯌꯦ ꯌꯦꯔꯨꯝ
ꯑꯣ ꯑꯣ
ꯅꯣꯏ ꯀꯩ ꯌꯦꯟꯁꯥꯡ ꯆꯥꯔꯕ
ꯑꯩꯈꯣꯏꯗꯤ ꯀꯩꯅꯣ ꯑꯂꯨꯒ ꯍꯋꯥꯏꯒ ꯆꯥꯏꯌꯦ ꯉꯁꯤ
ꯑꯥ ꯑꯥ
ꯎꯝ ꯅꯪꯗꯤ ꯈꯨꯟꯗ ꯑꯝꯐꯥꯎ ꯆꯠꯇꯕ꯭ꯔꯣ ꯀꯨꯝꯁꯤꯒꯤ
ꯑꯗꯨꯝ
ꯍꯜꯂꯣ
ꯌꯦ ꯑ ꯑꯥ
ꯅꯪꯒꯤ ꯅꯦꯠꯋꯥꯔꯛꯁꯦ ꯈꯔ ꯅꯨꯡꯉꯥꯏꯇꯕ ꯃꯥꯜꯂꯦ
ꯆꯠꯂꯤ ꯇ ꯆꯜꯂꯦ ꯑꯗꯨꯝ ꯆꯠ ꯍꯟꯇꯛ ꯃꯥꯥꯡ ꯃꯥ
ꯋꯥꯔꯤꯒꯨꯝꯕ ꯂꯩꯔꯗꯤ ꯂꯤꯌꯣꯅꯦ
ꯑꯈꯣꯏ ꯍꯣꯁꯇꯦꯜ ꯑꯥꯇꯨ ꯂꯤꯌꯔ ꯂꯤꯌꯣꯔꯥ
ꯈꯪꯗꯦ ꯅꯪ ꯅꯪ ꯃ ꯅꯪꯒꯤ ꯈꯣꯟꯖꯦꯜ ꯇꯥꯕꯗꯀꯣ
ꯑꯥ
ꯅꯪꯁꯦ ꯃꯤ ꯌꯥꯝ ꯇꯞꯀꯗꯧꯕ ꯃꯥꯜꯂꯦ
ꯑ ꯍꯣꯏ ꯑꯗꯨꯝꯃꯨꯛ ꯍꯥꯏꯌꯦ ꯃꯤꯅ ꯈꯔ ꯈꯔ ꯊꯞꯄꯦꯅ ꯌꯨꯝꯗꯁꯨ ꯎꯝ ꯌꯨꯝꯗꯁꯨꯅꯦ ꯍ ꯍ ꯊꯕꯛ ꯇꯧꯕ ꯀꯥꯟꯗ ꯇꯞꯄꯦꯅ ꯑꯗꯨꯝ ꯆꯩꯕꯅꯤ
ꯑꯣ ꯅꯪ ꯋꯥ ꯉꯥꯡ ꯊꯣꯛ ꯑꯗꯨ ꯌꯥꯝꯅ ꯀꯔꯤ ꯍꯥꯏꯁꯤꯔ ꯇꯞꯄꯦꯕꯀꯣ
ꯑꯧ ꯍꯣꯏ ꯑꯗꯨꯝ ꯇꯞꯆꯕꯅꯦ ꯈꯔꯗꯤ ꯑꯗꯨꯝ
ꯎꯝ ꯇꯄꯁꯨ ꯐꯩꯗ
ꯑꯍꯦ ꯍꯥꯟꯅꯗꯒꯤ ꯑꯗꯨꯝ ꯀꯃꯨꯅꯤꯀꯦꯁꯟ ꯏꯁꯀꯤꯜ ꯂꯩꯇꯕ ꯑꯕꯥꯠ
ꯑꯣ ꯑꯣ ꯑꯣ ꯑꯣ ꯑꯣ ꯂꯩꯔꯛꯀꯅꯤꯗ ꯈꯣꯏꯁꯨ ꯍꯥꯟꯅ ꯋꯥꯔꯤ ꯁꯥꯟꯅꯕꯁꯦ ꯑꯗꯨꯝ ꯏꯀꯥꯏꯌꯦꯕꯀꯣ ꯃꯤ ꯈꯪꯅꯗꯕꯅꯤꯅ ꯍꯥꯟꯅꯗꯤ ꯏꯀꯥꯏꯌꯦꯕ ꯑꯗꯨ ꯑꯣꯏꯔꯁꯨ ꯑꯗꯨꯝ ꯋꯥꯔꯤ ꯁꯥꯟꯅꯔꯛꯄꯅꯤꯅ ꯑꯗꯨꯝ ꯏꯀꯥꯏꯕꯗꯣ ꯃꯥꯡꯈ꯭ꯔꯦꯕ
ꯎꯝ ꯎꯝ ꯍꯣꯏ
ꯉꯁꯤꯗꯤ ꯑꯗꯨꯝ ꯂꯩꯗꯣꯏꯔꯣ
ꯑꯥꯎ ꯑꯗꯨꯝ ꯂꯩꯒꯅꯤ
ꯑꯣ ꯑꯩꯁꯨ ꯌꯨꯝꯗ ꯑꯗꯨꯝ ꯂꯩꯌꯦ ꯆꯠꯊꯣꯛꯅꯤꯡꯉꯥꯏ ꯑ ꯆꯠꯊꯣꯛꯑꯦ ꯉꯁꯤꯁꯨ ꯑꯗꯨꯝ ꯂꯩꯒꯅꯤ ꯌꯨꯝꯗ
ꯑꯥ ꯌꯨꯝꯗ ꯂꯩꯕꯁꯤꯟ ꯅꯨꯡꯉꯥꯏꯔꯝꯒꯅꯤꯗ
ꯎꯝ ꯅꯨꯡꯉꯥꯏ ꯅꯪꯗꯤꯕꯣ ꯌꯦꯡꯗ꯭ꯔꯣ
ꯕꯣꯜ ꯌꯦꯒꯦ ꯃꯥ ꯃꯥ ꯌꯦꯡꯉꯦ ꯉꯔꯥꯡꯒꯤꯗꯤ ꯌꯦꯡꯒꯦ ꯗ꯭ꯔꯦꯀꯣ ꯑꯗꯨꯒ
ꯑꯣ
ꯑ ꯉꯔꯥꯡ ꯑꯌꯨꯛ ꯑꯥꯔꯖꯦꯟꯇꯤꯅꯥꯒꯤꯗꯤ ꯌꯦꯡꯉꯦ ꯑꯗꯨꯒ ꯑ ꯉꯁꯥꯏ ꯑꯌꯨꯛꯀꯤꯗꯣ ꯌꯦꯡꯗꯦ
ꯑꯣ ꯑꯣ ꯑꯩꯈꯣꯏꯁꯨ ꯌꯦꯡꯗꯦꯗ ꯑꯗꯨ ꯑꯣꯏꯔꯁꯨ ꯂꯥꯁ ꯑꯔꯣꯏꯕꯗ ꯁꯥꯟꯅꯒꯗꯕꯗꯣ ꯑꯗꯨ ꯌꯦꯡꯒꯦ ꯇꯧꯕ
ꯎꯝ ꯎꯝ ꯎꯝ ꯐꯖꯒꯅꯤ ꯂꯥꯁꯀꯤꯗꯨꯗꯤ
ꯑ ꯐꯖꯖꯒꯦꯅꯤ ꯎꯝ ꯆꯍꯤ ꯀꯨꯏꯔꯕ ꯃꯇꯨꯡꯗ ꯑꯗꯨꯝ ꯁꯥꯟꯅꯕꯅꯤꯅꯀꯣ ꯌꯦꯡꯗ꯭ꯔꯁꯨ ꯅꯨꯡꯉꯥꯏꯇꯦꯕ
ꯍꯣꯏ ꯍꯣꯏ ꯍꯣꯏ ꯑꯗꯨꯝ ꯋꯥꯟꯁ ꯏꯟ ꯐꯣꯔ ꯌꯔꯁꯅꯤ ꯅꯀꯣ ꯑꯗꯨꯝ ꯑ ꯃꯤ ꯑ ꯌꯦꯡꯅꯕꯅꯦꯕ ꯑꯗꯨꯝ ꯕꯣꯜ ꯁꯥꯟꯅꯕ ꯍꯩꯇ꯭ꯔꯁꯨ ꯃꯤꯁꯨ ꯆꯨꯀꯣ
ꯑꯥ ꯅꯨꯡꯉꯥꯏꯕꯅꯦꯍꯦ ꯕꯣꯊꯦꯡꯅ ꯌꯦꯡꯉꯒꯀꯣ ꯆꯥꯅꯕ ꯊꯛꯅꯕ ꯑꯗꯨꯝ ꯆꯥꯔꯒꯀꯣ ꯃꯤ ꯃꯌꯥꯝ ꯌꯦꯡꯕꯗ ꯅꯨꯡꯉꯥꯏꯕꯅꯦ
ꯑꯥ ꯍꯣꯏꯅꯅꯨꯡ ꯍꯥꯏꯥꯏꯔ ꯍ
ꯑꯩꯈꯣꯏꯁꯨ ꯈꯜꯂꯤꯌꯦ ꯑꯩꯗꯤ ꯈꯪꯗꯦꯗ ꯑꯗꯨꯝ ꯂꯣꯏꯅ ꯇꯧꯋꯦ
ꯍ ꯍꯣꯏ ꯊꯉꯥꯏ ꯂꯣꯏꯅꯦ ꯁꯄꯣꯔꯠ ꯇꯧꯒꯗꯕꯅꯤꯅ ꯅꯠꯇ꯭ꯔꯗꯤ ꯌꯦꯡꯕ ꯅꯨꯡꯉꯥꯏꯇꯕꯅꯦꯕ
ꯑꯣ ꯑꯩꯈꯣꯏꯗꯤ ꯎꯝ ꯑꯔꯣꯏꯕꯗ ꯁꯥꯟꯅꯒꯗꯕ ꯑꯗꯨ ꯅꯨꯃꯤꯠꯇꯅꯦ ꯆꯍꯥꯎ ꯇꯥꯟ ꯇꯧꯔꯒ ꯃꯌꯥꯝ ꯌꯦꯡꯁꯦꯅ ꯑꯗꯨꯝ ꯈꯜꯜꯂꯤꯑ ꯑꯩꯈꯣꯏꯗꯤ
ꯑꯁ ꯅꯅꯨꯡꯥꯏꯑꯒꯗꯤꯍꯦ
ꯑ ꯅꯨꯡꯉꯥꯏꯕ꯭ꯔꯦ ꯎꯝ ꯃꯤ ꯏꯊꯟꯇ ꯌꯦꯡꯕꯁꯦ ꯐꯣꯟꯗ ꯌꯦꯡꯕꯁꯦ ꯅꯨꯡꯉꯥꯏꯇꯦꯕꯀꯣ ꯃꯤ ꯃꯌꯥꯝ ꯌꯦꯡꯕꯗꯨꯅ ꯅꯨꯡꯉꯥꯏꯌꯦꯕ
ꯑꯥꯎ ꯃꯤ
ꯃꯥ ꯃꯥꯒꯤ ꯇꯤꯝ ꯁꯞꯄꯣꯔꯠ ꯇꯧꯔꯒꯀꯣ ꯎꯝ ꯅꯨꯡꯉꯥꯏꯕꯅꯦ
ꯍꯣꯏ ꯍꯣꯏ
ꯎꯝ ꯎ
ꯑ
ꯎ ꯅꯪꯗꯤ ꯀꯩꯅꯣ ꯎꯝ ꯑꯗꯨꯝ
ꯊꯪꯦ ꯇ ꯑꯣꯈꯦ
ꯑ ꯋꯦꯗꯔ ꯅꯨꯡꯉꯥꯏꯕ꯭ꯔꯣ ꯅꯣꯏꯔꯣꯝꯗ ꯁꯥꯕ꯭ꯔꯣ
ꯁꯥꯗꯦ ꯍꯧꯖꯤꯛ ꯅꯣꯡ ꯆꯨꯔꯤꯌꯦ
ꯅꯠꯇꯦ ꯑꯚꯔꯦꯁꯇ ꯍꯥꯏꯕꯗꯤ ꯉꯁꯤ ꯈꯛꯇ ꯅꯠꯇꯕ
ꯑ ꯑ ꯑꯗꯨꯝ ꯅꯨꯡꯉꯥꯏꯌꯦꯗ ꯑꯗꯨ ꯑꯣꯏꯔꯁꯨ ꯀꯨꯝꯁꯤꯁꯦ ꯌꯥꯝ ꯁꯥꯏꯌꯦꯕ
ꯑꯣ
ꯀꯨꯝꯁꯤꯕꯤ ꯌꯥꯝꯁꯌꯦ
ꯑꯝ ꯎꯝ ꯁꯤꯗꯗꯤ ꯁꯥꯕꯅ ꯌꯥꯝ ꯁꯥꯏ ꯑꯩꯈꯣꯏ ꯐꯦꯟ ꯊꯥꯗꯗꯤ ꯂꯩꯕ ꯉꯝꯗꯦ
ꯑꯣ ꯑꯣꯏꯔꯝꯒꯅꯤ ꯍꯣꯏ ꯑꯗꯣꯝꯗꯗꯤ ꯌꯥꯝ ꯁꯥꯕꯅꯦꯕ
ꯎꯝ ꯎꯝ ꯆꯤꯡꯗꯅ ꯅꯨꯡꯉꯥꯏꯒꯅꯤ ꯁꯝꯃꯔꯗꯗꯤ ꯀꯣ
ꯑꯣ ꯑꯣ
ꯎ ꯅꯣꯏꯗꯁꯨ ꯉꯥꯏꯍꯥꯛ ꯂꯩꯔꯤꯗꯤ ꯅꯣꯡ ꯆꯨꯕ ꯍꯧꯔꯅꯤꯗ
ꯑꯥ ꯍꯣꯏ ꯅꯠꯇ꯭ꯔꯗꯤ ꯁꯥꯃꯟꯈ꯭ꯔꯦꯕ
ꯎꯝ ꯈꯪꯗꯦ ꯀꯨꯝꯁꯤꯁꯦ ꯅꯣꯡ ꯆꯨꯕꯁꯦ ꯌꯥꯝꯗꯦꯅꯦ ꯍꯀꯨꯝ ꯍꯥꯀꯨꯝꯗꯦ ꯑꯁꯤ ꯊꯥꯁꯦ ꯏꯁꯤꯡ ꯊꯨꯝꯕꯅꯦꯕ ꯅꯣꯏ ꯂꯩꯐꯝꯗꯨꯗꯀꯣ ꯍꯜꯂꯣ
ꯑ ꯇꯥꯏ ꯇꯥꯏ ꯇꯥꯏꯌꯦ ꯇꯥꯏꯌꯦ
ꯑꯣ ꯑꯣ ꯅꯪꯒꯤ ꯅꯪꯒꯤꯅꯔ ꯑꯩꯉꯣꯟꯗꯒꯤꯔ ꯈꯪꯗ꯭ꯔꯦ
ꯃꯥ ꯃꯥꯛꯇ ꯅꯦꯠꯇꯣ ꯌꯥꯗꯕꯅꯦ ꯉꯁꯤ ꯑꯩꯒꯤ ꯑꯣꯏꯔꯝꯃꯅꯤ ꯍꯥꯏꯕꯗꯤ ꯃꯔꯛ ꯃꯔꯛꯇ
ꯅꯨꯡꯉꯥꯏꯕꯀꯣ
ꯑꯥ ꯑꯥ
ꯑꯣ ꯅꯪꯣ ꯑꯣꯏꯔꯅꯤ
ꯑ ꯉꯁꯤ ꯅꯨꯡꯉꯥꯏꯇꯦ ꯑꯩꯒꯤ ꯅꯦꯠꯇꯣ
ꯑꯗꯣ ꯑꯩꯒ ꯋꯥꯔꯤ ꯁꯥꯟꯅꯕꯁꯦ ꯅꯨꯡꯉꯥꯏꯕ꯭ꯔꯥ ꯀꯃꯥꯏꯅ ꯇꯧꯕ꯭ꯔꯥ
ꯑꯁ ꯅꯨꯡꯉꯥꯏꯌꯦ ꯍꯥꯏꯕꯗꯤ ꯋꯥ ꯉꯥꯡꯕꯗꯣ ꯀ꯭ꯂꯤꯌꯥꯔꯂꯤ ꯉꯥꯡꯉꯦ ꯑꯗꯨꯒ ꯐꯖꯅꯁꯨ ꯊꯥꯏꯌꯦꯕ ꯑꯗꯨ ꯑꯇꯣꯞꯄꯗꯤ ꯇꯞ ꯇꯞꯅ ꯉꯥꯡꯉꯒ ꯅꯨꯡꯉꯥꯏꯇꯕꯁꯨ ꯌꯥꯎꯋꯦ
ꯑꯗꯨꯅꯦ ꯃꯤꯅꯀꯣ ꯑꯩꯉꯣꯟꯗ ꯍꯥꯏꯌꯦꯕ ꯅꯪꯁꯤ ꯐꯣꯟ ꯃꯤꯅ ꯐꯣꯟ ꯇꯧꯔꯁꯨ ꯅꯪꯗꯤ ꯇꯞꯅ ꯉꯥꯡꯕ ꯍꯩꯇꯦ ꯑꯗꯨꯝ ꯂꯥꯎꯔꯒ ꯉꯥꯡꯕꯒꯨꯝ ꯀꯨꯝ ꯇꯧꯋꯦ ꯅꯪꯁꯦ ꯎ ꯋꯥ ꯑꯔꯣꯟꯕ ꯋꯥꯒ ꯍꯥꯏꯕ